ꯇꯥꯏ ꯇꯥꯏ
ꯎꯝ ꯑꯩꯈꯣꯏ ꯃꯅꯤꯄꯨꯔꯒꯤꯗꯤ ꯐꯨꯠꯕꯣꯜꯁꯦ ꯊꯋꯥꯏ ꯌꯥꯝ ꯌꯥꯎꯕ
ꯑꯥ
ꯏꯁꯄꯣꯔꯠꯇ ꯈ꯭ꯋꯥꯏꯗꯒꯤ ꯑꯩꯒꯤ ꯑꯩꯅ ꯈꯟꯕꯗ ꯈ꯭ꯋꯥꯏ ꯇꯣꯞꯇ ꯈ꯭ꯋꯥꯏ ꯃꯀꯣꯛꯇ ꯑꯩꯈꯣꯏ ꯕꯣꯜꯁꯦ ꯂꯩꯌꯦꯅ ꯈꯜꯂꯦ ꯊꯋꯥꯏ ꯌꯥꯎꯕꯗꯀꯣ
ꯎꯝ ꯍꯣꯏ ꯍꯣꯏ ꯑꯇꯣꯞꯄꯗ ꯄꯥꯛ ꯎꯝ ꯐꯖꯅ ꯀꯩꯅꯣ ꯇꯧꯕ ꯎꯗꯦꯗꯀꯣ ꯏꯁꯄꯣꯔꯠꯁꯦ ꯑꯇꯣꯞ ꯄꯁꯦ ꯐꯨꯠꯕꯣꯜꯅ ꯈꯥꯔ
ꯐꯨꯠꯕꯣꯜꯅ ꯍꯦꯜꯂꯦꯕ ꯑꯗꯨꯅ ꯑꯩꯗꯤ ꯏꯁꯇ꯭ꯔꯥꯏꯀꯔ ꯑꯣꯏꯔꯛꯑꯦꯕ
ꯑꯥ
ꯑꯗꯨꯃꯥꯏ ꯑꯗꯨꯝ ꯑꯩ ꯁꯥꯟꯅꯔꯛꯄꯁꯦ ꯑꯗꯨꯅ ꯑꯗꯣ ꯍꯧꯖꯤꯛꯇꯤ ꯍꯧꯖꯤꯛꯇꯤ ꯅꯍꯥꯟꯁꯦ ꯃꯣꯏ ꯂꯝꯄꯥꯛꯇ ꯑꯉꯥꯡꯈꯩ ꯑꯩꯈꯣꯏꯒꯤ ꯁꯥꯟꯅꯩꯌꯦꯅ ꯀꯨꯝꯃꯨꯕꯅꯦ ꯑꯗꯨꯕꯨ ꯌꯥꯗ꯭ꯔꯦ ꯂꯝꯖꯦꯟꯁꯨ ꯃꯣꯏꯅ ꯍꯦꯜꯂꯦ ꯏꯁꯄꯤꯠꯁꯨ ꯃꯣꯏꯅ ꯍꯦꯜꯂꯦ ꯇ꯭ꯔꯤꯛꯁꯨ ꯀꯥꯎꯔꯝꯅꯤꯅꯀꯣ ꯉꯝꯗ꯭ꯔꯦꯕ ꯍꯧꯖꯤꯛ ꯁꯥꯟꯅꯕ ꯆꯦꯟꯕꯗ ꯁꯣꯔꯒ
ꯆꯦꯟꯕꯗ ꯅꯍꯥꯟꯃꯣꯛ ꯀꯨꯏꯅ ꯁꯅꯥꯗ꯭ꯔꯦꯗ ꯑꯃꯨꯛꯀ ꯉꯥꯝꯃꯔꯣꯢꯗ
ꯎꯝ
ꯋꯥꯈꯜ ꯈꯛꯇ ꯉꯥꯏꯔꯦꯕ ꯃꯤ ꯍꯥꯏꯕꯁꯦ ꯇꯧꯕ ꯉꯝꯗꯕꯅꯦ ꯀꯨꯏꯅ ꯑꯃꯨꯛ ꯁꯅꯥꯗ꯭ꯔꯗꯤ
ꯃꯥꯟꯅꯦ
ꯍꯧꯖꯤꯛ ꯑꯉꯥꯡꯁꯤꯡꯅ ꯅꯥꯏꯟꯇꯤꯟ ꯇ꯭ꯋꯦꯟꯇꯤ ꯑꯗꯨꯒꯨꯝꯕ ꯆꯍꯤꯁꯦ ꯃꯣꯏ ꯃꯁꯥ ꯌꯥꯡꯉꯤꯅ
ꯑꯥ
ꯃꯣꯏ ꯑꯣꯏꯅ ꯑꯃꯨꯛꯀ ꯏꯁꯄꯤꯠ ꯏꯟꯗꯨꯔꯦꯟꯁ ꯏꯁꯇꯔꯃꯤꯅꯥ ꯑꯃꯨꯛ
ꯎꯝ ꯍ‌ꯣꯏ ꯑꯗꯨꯅꯦ
ꯕꯥꯁꯀꯦꯠꯕꯣꯜꯁꯨ ꯕꯥꯁꯀꯦꯠꯕꯣꯜꯁꯨ ꯑꯁ ꯑꯩ ꯉꯥꯏꯍꯥꯛꯇꯪ ꯁꯟꯅ ꯕꯥꯁꯀꯦꯠꯕꯣꯜꯁꯨ ꯅꯨꯡꯉꯥꯏꯍꯦ
ꯕꯥꯁꯀꯦꯠꯕꯣꯜꯁꯦ ꯑꯩꯅ ꯌꯥꯝ ꯁꯥꯟꯅꯅꯤꯡꯕꯅꯦ ꯑꯩꯈꯣꯏ ꯁꯤꯒꯤꯗ ꯑꯩꯈꯣꯏ ꯁꯥꯟꯅꯔꯤꯕ ꯏꯃꯥꯟꯅꯕ ꯈꯔ ꯑꯗꯣ ꯑꯗꯨꯝ ꯁꯥꯟꯅꯈꯤꯗ꯭ꯔꯦ ꯐꯨꯠꯕꯣꯜꯒꯤꯗꯣ ꯑꯣꯏꯅ ꯑꯅꯝꯕ ꯑꯣꯏꯅ ꯇꯧꯈꯤꯕꯁꯨ ꯍꯣꯏ ꯑꯗꯣ ꯈꯪꯗꯦ ꯑꯗꯨꯕꯨ ꯑꯗꯨꯀꯥꯟꯗ ꯁꯥꯟꯅꯔꯝꯗꯤ ꯅꯤꯌꯣꯝꯁꯤꯁꯨ ꯐꯖꯅ ꯈꯪꯒꯗ꯭ꯔꯥ ꯑꯩ ꯅꯤꯌꯣꯝꯁꯨ ꯑꯝꯇ ꯈꯪꯗꯦ ꯕꯥꯁꯀ‌ꯦꯠꯕ‌ꯣꯜꯗꯤ
ꯕꯥꯁꯀꯦꯠꯕꯣꯜꯁꯦ ꯑꯩꯁꯨ ꯉꯥꯏꯍꯥꯛꯇꯪꯗꯤ ꯕꯤꯠꯇꯤ ꯂꯩꯔꯝꯗꯕꯅꯦꯕ ꯑꯗꯨ ꯁꯅꯥꯕꯨ ꯑꯃꯨꯛ ꯀꯩꯅꯣ ꯇꯧꯔ ꯌꯥꯝ ꯅꯨꯡꯉꯥꯏꯕꯩ ꯋꯥꯅꯤꯗ ꯍꯥꯏꯗꯤ ꯃꯥꯗꯤ ꯐꯨꯠꯕꯣꯜꯗꯤ ꯈꯔ ꯔꯦꯁ ꯇꯧꯕ ꯐꯪꯉꯤꯅ ꯀꯩꯅꯣ ꯕꯥꯁꯀꯦꯠꯕꯣꯜꯗꯤ ꯏꯁꯇꯦꯃꯤꯅꯥꯁꯦ ꯑꯗꯨꯝ ꯂꯥꯛꯄꯅꯦꯕ ꯃꯥꯁꯦ ꯇꯨꯃꯤꯟꯅ ꯑꯗꯨꯝ ꯂꯦꯞꯄ ꯌꯥꯗꯕꯅꯦꯕ ꯆꯦꯟꯊꯣꯛ ꯆꯦꯟꯁꯤꯟ ꯆꯦꯟꯊꯣꯛ ꯆ‌ꯦꯟꯁꯤꯟꯀꯣ
ꯎꯝ ꯀꯣꯏꯆ‌ꯦꯟ ꯆꯦꯟꯂ ꯂꯩꯕꯗꯣ
ꯎꯝ ꯋꯥꯡꯅꯤꯡꯏꯉꯥꯏꯗ ꯆꯥꯎꯅꯤꯡꯏꯉꯥꯏꯗ ꯁꯅꯥꯒꯗꯧ ꯃꯥꯜꯂꯦ ꯑꯗꯨꯒꯨꯝꯕ ꯒꯦꯝꯗꯣ
ꯎꯝ
ꯍꯥꯏ ꯀꯩꯅꯣ ꯇꯧ ꯀꯩꯅꯣ ꯇꯧꯅꯤꯉꯥꯏꯀꯣ
ꯋꯥꯡꯅꯤꯡ ꯀꯥꯟꯗꯨꯗ ꯐꯨꯠꯕꯣꯜ ꯁꯥꯟꯅꯁꯤꯜꯂꯦ ꯀꯥꯏ ꯋꯥꯡꯗꯣꯔꯤꯒꯤ ꯐꯨꯠꯕꯣꯜꯁꯦ ꯕꯦꯔꯥ ꯀꯥꯕꯅꯦꯃ‌ꯦ ꯃꯥꯒꯤꯗꯤ ꯈꯨꯠ ꯊꯥꯡꯒꯠꯄꯁꯨ ꯌꯥꯎꯕ ꯅꯠꯇꯦ ꯈꯣꯡꯁꯤꯅ ꯑꯗꯨꯗ ꯆꯦꯜꯂꯒ ꯑꯗꯨꯝ ꯂꯩꯔꯝꯅꯤꯅ ꯅꯦꯝꯖꯟꯕ‌ꯗ‌ꯣ ꯍꯥꯏꯗꯤ ꯈꯣꯡꯗ ꯑꯣꯏꯅ ꯇꯥꯁꯜꯂꯛꯄꯗꯣ
ꯎꯝ
ꯀꯥꯛ ꯀꯥꯛ ꯀ ꯁꯤꯒꯤ ꯈꯣꯡꯒꯤ ꯈꯨꯕꯣꯡꯒꯁꯦ ꯀꯥꯛ ꯀꯥꯛ ꯀꯥꯛ ꯂꯥꯎꯕꯅꯦꯍ‌ꯦ ꯁꯥꯟꯅꯔꯤꯀꯥꯟꯗꯨꯗꯗꯤ ꯑꯁ ꯏꯁꯥꯒꯁꯤ ꯀꯪꯇꯔꯤꯡ ꯀꯪꯉꯒꯀꯣ ꯕꯤꯂꯤꯒ ꯊꯣꯛꯑꯒ ꯁꯥꯟꯅꯔꯤꯀꯥꯟꯗꯨꯗ ꯑꯗꯨꯒ ꯍꯧꯖꯤꯛꯇꯤ ꯐꯖꯔꯦ
ꯍꯧꯖꯤꯛ ꯀꯩꯅꯣ ꯇꯣꯔꯅꯃꯦꯟ ꯕꯥꯁꯀꯦꯠꯕꯣꯜ ꯁꯥꯟꯅꯕ ꯀꯥꯡꯕꯨꯁꯨ ꯑꯅꯝꯕꯗꯤ ꯏꯇꯦꯟ ꯇ‌ꯦꯟꯂ‌ꯦ ꯇ‌ꯦꯟꯕ ꯉꯥꯛꯇꯅꯤꯗ ꯕꯥꯁꯀꯦꯠꯕꯣꯜ ꯁꯟꯅꯔꯤꯁꯨ ꯏꯁꯇꯦꯠ ꯄꯂꯦꯒꯨꯝꯕ ꯅꯠꯇ꯭ꯔꯒ ꯑꯗꯨꯝ ꯀꯦꯜꯗ ꯌꯨꯅꯤꯚꯔꯁꯤꯇꯤꯗꯒꯨꯝ ꯁꯥꯟꯅꯔꯤꯁꯦ ꯃꯤ ꯑꯗꯨꯝ ꯃꯅꯤꯄꯨꯔꯒꯤ ꯃꯤꯁꯤꯡꯁꯦ ꯀꯃꯥꯏꯅ ꯇꯧꯋꯤꯅ‌ꯣ ꯈꯪꯗ‌ꯦ
ꯑꯗꯣ ꯑꯩꯈꯣꯏꯒꯤ ꯁꯤꯗ ꯑꯩꯈꯣꯏꯒꯤ ꯄꯣꯠꯁꯤꯅ ꯑꯇꯣꯞꯄ ꯂꯝꯒꯤ ꯕꯥꯁꯀꯦꯠꯕꯣꯜꯗ ꯂꯥꯛꯄ ꯃꯇꯝꯗ ꯃꯤꯅ ꯑꯗꯨꯝ ꯉꯝꯈꯔꯤꯁꯦ ꯃꯔꯝ ꯂꯩꯌꯦꯕ ꯕꯥꯁꯀꯦꯠꯕꯣꯜꯒꯤꯗꯤ ꯍꯥꯏꯠꯁꯤꯅ ꯆꯥꯡꯁ ꯌꯥꯝ ꯂꯧꯕ ꯃꯥꯜꯂꯦꯕ
ꯑꯥ ꯆꯥꯡꯁ ꯃ‌ꯣꯏ ꯆꯨꯝꯃꯦ ꯑꯗꯨꯕꯨꯗꯤ ꯃꯣꯏꯗꯤ ꯏꯁ ꯀꯩꯅꯣ ꯖꯌꯦꯟ ꯉꯥꯛꯇꯅꯤꯅꯦ ꯃꯣꯏꯗꯤ
ꯃꯥꯅꯦ ꯑ ꯁꯤꯛꯁ ꯄꯣꯏꯟ ꯐꯥꯏꯚ ꯁꯕꯦꯟꯒ ꯌꯧꯕ ꯌꯥꯎꯋꯤ ꯀꯩꯅꯣ ꯑꯥꯗ ꯃꯣꯏꯒꯤ ꯁꯥꯟꯅꯔꯤꯈꯩꯗꯣ
ꯁꯚꯦꯟ ꯐꯨꯠꯀꯨꯝꯕꯁꯤ ꯌꯥꯝ ꯌꯥꯎꯔ‌ꯦꯅꯦ ꯍꯧꯖꯤꯛꯇꯤ
ꯎꯝ
ꯀꯦꯕꯤꯟ ꯂꯦꯕ꯭ꯔꯣꯟ ꯑꯦ ꯀꯩꯀꯩꯕ ꯑꯁ ꯇꯨꯔꯥꯟ꯭ꯔ ꯀꯩꯅꯣ ꯁꯤꯛꯁ ꯄꯣꯏꯟ ꯅꯥꯏꯅ ꯑꯣꯏꯒꯨꯝ ꯇꯧꯕꯅ‌ꯦ ꯅꯤꯕꯣꯟ ꯖ‌ꯦꯝꯁ ꯇ‌ꯣ
ꯎꯝ ꯁꯤꯛꯁ ꯄꯣꯏꯟ ꯅꯥꯏꯟ ꯍꯥꯏꯁꯦ ꯑꯩꯈꯣꯏꯒꯨꯝꯕ ꯑꯅꯤ ꯂꯣꯟꯈꯠꯇꯣꯏꯅꯦꯕ
ꯍꯣꯏ
ꯌꯦꯡꯈꯠꯄꯗ ꯑꯗꯨꯝ ꯀꯩꯗꯣꯏꯅꯣ
‌ꯂ‌ꯣꯏꯔ‌ꯦ ꯁꯤꯛꯁ ꯄꯣꯏꯟ ꯅꯥꯏꯟ
ꯁꯤꯤꯁꯤꯣ ꯀꯝꯕꯨ ꯄ ꯋꯥꯉꯅꯤꯖꯗꯦ
ꯁꯤꯛꯁ ꯌꯧꯕ ꯀꯥꯡꯕꯨꯁꯨꯅ ꯑꯃꯨꯛ ꯌꯦꯡꯈꯠꯇꯣꯏꯅꯦ ꯑꯗꯣ ꯑꯩꯈꯣꯏꯒꯗꯤ ꯑꯗꯨꯝ ꯈꯪꯗꯦꯅꯦ ꯍꯥꯏꯗꯤ ꯀꯩꯔꯥꯛꯀ ꯊꯥꯔ ꯀꯥꯔꯤ ꯍꯥꯏꯕ ꯑꯩꯈꯣꯏꯒꯤ
ꯃꯅꯤꯄꯨꯔꯗꯁꯦ ꯐꯥꯏꯚ ꯄꯣꯏꯟ ꯅꯥꯏꯟ ꯑꯩꯠ ꯐꯥꯎ ꯑꯗꯨꯝ ꯋꯥꯡꯕ ꯆꯤꯡꯈ꯭ꯔꯦ
ꯌꯥꯝ ꯆꯤꯡꯉꯦ ꯑꯗꯨꯗꯤ ꯎꯝ
ꯑꯗꯨ ꯐ ꯌꯧꯅꯤꯉꯥꯏ ꯋꯥꯔꯤꯅꯤꯅꯦ ꯐꯥꯏꯚ ꯄꯣꯏꯟ ꯑꯩꯠ ꯐꯥꯏꯚ ꯄꯣꯏꯟ ꯅꯥꯏꯟꯒꯨꯝꯕꯁꯅ
ꯎꯝ ꯑꯗꯨꯅ ꯊꯥꯏꯅ ꯑꯩꯅ ꯋꯥꯥꯛꯅꯤꯡꯕꯁꯤ ꯋꯥꯡꯅꯤꯡꯕꯕꯁꯤ ꯈꯪꯅꯤꯡꯕꯁꯦꯀꯣ ꯑꯗꯨꯕꯨ ꯀꯣꯟꯜꯂꯗꯤ ꯇꯞ ꯇꯞꯅꯅꯦ ꯈꯂꯦ ꯍꯧꯖꯤꯛ ꯑꯥ ꯑ ꯐꯥꯏꯚ ꯑꯩꯅ ꯍꯧꯖꯤꯛ ꯋꯥꯡꯉꯤꯁꯤꯦ ꯐꯥꯏꯚ ꯄꯣꯏꯟꯥꯏꯚ ꯐꯥꯏꯚ ꯄꯨꯟ ꯇꯣꯛꯅꯦꯕ
ꯑꯥ
ꯚ ꯌꯧꯒꯗꯕ ꯈꯤꯇꯪ ꯑꯗꯣ ꯐꯥꯏꯚ ꯄꯣꯏꯟ ꯐꯣꯔꯗ ꯈꯤꯇꯪ ꯍꯦꯟꯕꯣꯏꯅꯤ ꯑꯗꯣ ꯑꯗꯨ ꯀꯥꯟꯗ ꯋꯥꯡꯅꯤꯡꯕꯁꯦ ꯍꯤꯗꯥꯛ ꯀꯆꯥꯥꯗꯅ ꯑꯁ ꯕꯥꯔꯒ ꯆꯤꯡꯉꯣꯅ ꯕꯥꯔꯒꯁꯦ ꯅꯣꯡꯃꯗ ꯑꯁ ꯌꯥꯡꯈꯩ ꯌꯥꯡꯈꯩꯒ ꯆꯤꯡꯗꯅ ꯑꯗꯒꯤ ꯑꯁꯨꯃꯥꯏꯅ ꯕꯥꯔꯗꯒ ꯀꯨꯏꯅꯥꯒ ꯌꯥꯜꯂꯒ ꯂꯩꯗꯅꯀꯣ
ꯑꯥ
ꯑꯗꯨꯕꯨ ꯎꯄꯥꯏ ꯂꯩꯇꯦ ꯑꯩꯈꯣꯏ ꯖꯤꯟꯁꯇ ꯌꯥꯎꯔꯛꯑꯕꯅꯤꯅ ꯀꯩꯁꯨ
ꯎꯄꯥꯏ ꯂꯩꯇꯔꯦ ꯊꯥꯗꯔꯗꯣ ꯅꯉꯣꯟꯅ ꯍꯦꯟꯅ ꯈ ꯈꯔꯗꯤ ꯑꯗꯨꯝ ꯇꯦꯜꯂꯝꯅꯤꯅ
ꯇꯦꯟꯂꯦ ꯑꯗꯨꯅꯅꯦ
ꯑꯣ ꯑꯗꯨꯏꯅꯦ
ꯎꯝ ꯑꯗꯣ ꯁꯤ ꯇꯦꯜꯂꯒꯁꯨ ꯑꯩꯈꯣꯏ ꯁꯤꯗ ꯑꯗꯨꯝ ꯋꯥꯡꯕ ꯃꯤ ꯂꯩꯌꯦꯕ ꯍꯧꯖꯤꯛꯀꯥꯟꯒꯤ ꯑꯉꯥꯡꯈꯩꯗꯤ ꯂꯣꯏ ꯋꯥꯡꯅꯔꯝꯅꯦꯕ ꯃꯣꯏꯅ ꯋꯥꯡꯉꯤꯁꯤꯅ ꯃꯣꯏꯅ ꯗꯥꯠꯁꯦ ꯍꯥꯏꯗꯤ ꯗꯥꯏꯠꯁꯦ ꯍꯧꯖꯤꯛ ꯑꯉꯥꯡ ꯍꯦꯛ ꯄꯤꯊꯣꯛꯄꯒ ꯁꯪꯒꯣꯝ ꯁꯪꯒꯣꯝ ꯑꯗꯨꯗꯒꯤ ꯑꯇꯣꯞꯄ ꯗꯥꯏꯠ ꯄ꯭ꯔꯣꯇꯤꯟ ꯃꯌꯥꯝ ꯑꯃ ꯍꯧꯖꯤꯛꯇꯤ ꯄꯤꯖꯔꯦꯕ ꯍꯤꯗꯥꯛ ꯃꯌꯥꯝ ꯑꯃ ꯀꯥꯞꯄꯦꯕ ꯑꯗꯣ ꯑꯩꯈꯣꯏ ꯃꯇꯝꯗꯗꯤ ꯑꯩꯈꯣꯏꯅ ꯇꯧꯕ ꯃꯇꯝꯗ ꯑꯩꯈꯣꯏ ꯀꯩ ꯗꯥꯏꯠꯅꯣ ꯆꯥꯔꯝꯗꯣꯏꯁꯦ
ꯆꯥꯈꯤꯗꯦꯕ ꯑꯩꯈꯣꯏꯗꯤ ꯀꯩꯝ ꯆ
ꯌꯧꯗ꯭ꯔꯦꯕ ꯅꯠꯇ꯭ꯔꯥ ꯆꯥꯛꯀ ꯏꯟꯁꯥꯡꯒ ꯅꯠꯇ꯭ꯔꯒ ꯅꯠꯇ꯭ꯔꯥ
ꯆꯥꯛ ꯌꯦꯟꯁꯥꯡ ꯅꯠꯇꯅ ꯑꯩꯈꯣꯏꯒꯤ ꯗꯥꯏꯠꯁꯦ ꯇꯧꯕꯗꯦ ꯍꯧꯖꯤꯛꯀꯥꯟꯒꯤ ꯑꯩꯈꯣꯏꯒꯤ ꯃꯄꯥꯁꯨ ꯃꯃꯥꯁꯨ ꯂꯣꯏ ꯅꯦꯝꯕ ꯑꯗꯨ ꯐꯥꯏꯚ ꯄꯣꯏꯟ ꯅꯥꯏꯟ ꯋꯥꯡꯉꯦꯕ ꯐꯥꯏꯚ ꯁꯤꯛꯁ ꯃꯌꯥꯝ ꯋꯥꯡꯉꯦꯕ ꯑꯩꯈꯣꯏꯒꯤ ꯏꯅꯥꯎꯄꯥ ꯑꯃ ꯑꯗꯣ ꯃꯥꯅ ꯀꯩꯅꯣ ꯋꯥꯡꯉꯤꯅꯣ ꯍꯥꯏꯕꯗ ꯃꯃꯥ ꯃꯄꯥꯁꯤꯅ ꯍꯦꯛ ꯑꯉꯥꯡꯁꯦ ꯄꯣꯛꯂꯛꯑꯒ ꯊꯥ ꯇꯔꯨꯛ ꯇꯔꯦꯠꯇꯒꯤ ꯅꯠꯁꯀꯨꯝꯕ ꯑꯃꯒꯨꯝꯕ ꯃꯥꯒꯤ ꯑꯩꯈꯣꯏ ꯋꯥꯡꯉꯕꯅꯤꯅ ꯑꯉꯥꯡ ꯋꯥꯡꯉꯅꯤꯅ ꯗꯥꯏꯇꯁꯦ ꯃꯥꯌꯥꯝ ꯑꯃꯥ ꯄꯤꯖꯥ ꯈꯔꯦꯕ ꯑꯗꯗꯒꯤ ꯒ꯭ꯔꯣꯠꯇ ꯒ꯭ꯔꯣꯠꯇ ꯀꯥꯟꯅꯕ ꯄꯥꯄꯥꯌꯥ ꯑꯗꯨ ꯑꯗꯨ ꯑꯗꯨ ꯑꯗꯨꯗꯒꯤ ꯑꯇꯣꯞꯄ ꯍꯤꯗꯥꯛ ꯄꯤꯖꯕ ꯌꯥꯕ ꯃꯥꯒꯤ ꯑꯗꯨꯗꯒꯤ ꯄ꯭ꯔꯣꯇꯤꯟꯁꯦ ꯁꯨꯝꯕ ꯃꯌꯥꯝ ꯄꯤꯖꯕꯖꯦ ꯑꯗꯨꯅ ꯑꯉꯥꯡꯗꯣ ꯑꯗꯨꯝ ꯁꯥꯍꯧ ꯐꯥꯅ ꯄꯔꯔ ꯍꯧꯒꯠꯂꯒ ꯆꯥꯎꯕꯗꯣ ꯋꯥꯡꯕꯗꯣ ꯑꯣꯏꯈꯤꯕ ꯑꯗꯣ ꯍꯌꯦꯡ ꯑꯗꯨꯝ ꯑꯉꯥꯡꯁꯦ ꯍꯧꯖꯤꯛ ꯌꯥꯝ ꯋꯥꯡꯗ꯭ꯔꯒꯁꯨ ꯐꯥꯏꯚ ꯄꯣꯏꯟ ꯁꯤꯛ ꯁꯚꯦꯟ ꯋꯥꯡꯍꯟꯒꯦꯗꯤ ꯑꯗꯨꯝ ꯆꯥꯡ ꯑꯝꯇ ꯋꯥꯡꯍꯟꯒꯦꯗꯤ ꯑꯩꯈꯣꯏ ꯈꯨꯠꯇ ꯂꯩꯌꯦꯕ ꯍꯌꯦꯡ
ꯃꯥꯅꯦ ꯃꯥꯅꯦ ꯈꯪꯒꯗꯧꯕꯅꯦ ꯍꯧꯖꯤꯛ ꯅꯪ ꯅꯣꯂꯦꯖ ꯂꯩꯈ꯭ꯔꯦꯅ ꯑꯗꯨꯒꯤ ꯑꯗꯨꯒꯤ ꯅꯪ ꯑꯃꯨꯛ ꯅꯆꯥ ꯅꯁꯨꯒꯤ ꯑꯃꯨꯛ ꯀꯩꯅꯣ ꯇꯧꯕ ꯌꯥꯔꯦ
ꯃꯥꯅꯦ ꯗꯥꯏꯠꯇꯣ ꯐꯖꯅ ꯃꯥꯅꯦ ꯗꯥꯏꯠꯇꯣ ꯐꯖꯅ ꯄꯤꯖꯕ ꯌꯥꯔꯦꯕ ꯑꯗ ꯑꯩꯈꯣꯏꯒꯤꯗꯨꯗꯤ ꯀꯩꯝꯇ ꯑꯩꯈꯣꯏꯒꯤ ꯆꯥ ꯀꯔꯤꯅꯣ ꯑꯗꯨꯀꯥꯟꯗ ꯑꯩꯈꯣꯏꯗꯤ ꯀꯔꯤ ꯄ꯭ꯔꯣꯇꯤꯟ ꯀꯔꯤꯅꯣ ꯈꯪꯉꯛꯇꯦ ꯑꯃ ꯀꯔꯤꯅꯣ ꯈꯪꯉꯛꯇꯦ ꯑꯗꯨꯝ ꯆꯍꯤ ꯑꯃ ꯏꯟꯖꯥꯡ ꯑꯆꯝꯕ ꯀꯥꯡꯁꯣꯏ ꯑꯃꯒ ꯆꯥꯛꯀ ꯑꯗꯨꯝ ꯏꯜꯂꯛꯑꯦ ꯑꯗꯨꯝ ꯆꯥꯔꯛꯑꯦ
ꯎꯝ
ꯅꯣꯡ ꯐꯥꯗꯣꯛꯀꯥ ꯅꯣꯡ ꯐꯥꯗꯣꯛ ꯁꯥ ꯊꯣꯡꯉꯅꯤ ꯂꯣꯏꯔꯦ ꯅꯨꯡꯇꯤꯒꯤ ꯁꯥ ꯊꯣꯡꯕꯁꯨ ꯑꯩꯈꯣꯏ ꯍꯧꯖꯤꯛꯁꯨ ꯑꯗꯨꯝ ꯊꯣꯡꯗꯦ ꯆꯞ ꯃꯥꯟꯅꯩ
ꯎꯝ
ꯑꯩ ꯀꯨꯏꯗꯦꯗ ꯗꯥꯏꯠꯀꯤ ꯃꯇꯥꯡ ꯈꯪꯉꯛꯄꯁꯦ ꯑꯩꯁꯨ ꯀꯩꯅꯣ ꯋꯦꯠ ꯍꯟꯕ ꯈꯣꯠꯄꯁꯨ ꯀꯣ
ꯎꯝ
ꯑꯥ ꯄ꯭ꯔꯣꯇꯤꯟꯁꯨ ꯗꯔꯀꯥꯔ ꯌꯥꯝ ꯂꯩꯌꯦꯕ ꯑꯦꯛꯁꯥꯏꯖ ꯈꯛꯇ ꯅꯠꯇꯦꯕ ꯑꯗꯨꯒꯤ ꯀꯩ ꯑꯣ ꯅꯪ ꯄ꯭ꯔꯣꯇꯤꯟ ꯆꯥꯗ꯭ꯔꯒ ꯀꯡ ꯊꯥꯔꯁꯨ ꯁ꯭ꯀꯤꯅꯤ ꯐꯦꯠ ꯑꯣꯏꯕꯗꯣ ꯈꯪꯕ꯭ꯔꯥ
ꯎꯝ ꯎꯝ
ꯏꯁꯀꯤꯅꯤ ꯐꯦꯠ ꯃꯁꯜꯗꯤ ꯁꯨꯡꯎ ꯎꯗꯕꯥ ꯑꯗꯨꯝ ꯀꯥꯡꯗꯤ ꯀꯥꯡꯉꯒ ꯐꯦꯠ ꯑꯗꯨꯝ ꯎ ꯂꯩꯕ ꯖꯥꯠꯇꯣ ꯑꯗꯨꯃꯥꯏ ꯑꯗꯨꯃꯥꯏꯅ ꯇꯧꯔꯛꯄꯒꯨꯝꯕꯗꯨꯟ ꯄ꯭ꯔꯣꯇꯤꯟ ꯆꯥꯔꯗꯤ ꯃꯁꯜꯁꯤꯅ ꯈꯤꯇꯪ ꯀꯩꯅꯣ ꯋꯦꯠ ꯀꯨꯝꯕꯁꯨ ꯑꯗꯨꯅ ꯑꯗꯨꯅ ꯐꯖꯩꯌꯦꯕꯥ
ꯎꯝ
ꯑꯩ ꯉꯍꯥꯟꯅꯤ ꯑꯗꯨꯝ ꯁꯣꯏꯕ ꯀꯪꯕ ꯉꯝꯗꯦ ꯌꯥꯏ ꯂꯥꯁꯇ ꯗꯥꯏꯠꯇ ꯑꯣꯏꯔꯝꯕꯣ ꯗꯥꯏꯠꯇ ꯑꯣꯏꯔꯝꯃꯦꯕ ꯑꯩꯒꯤꯁꯨ
ꯎꯝ ꯗꯥꯏꯠꯇꯅꯦ ꯑꯗꯨꯗꯤ ꯗꯥꯏꯠꯁꯦ ꯀꯩ ꯀꯩ ꯀꯃꯥꯏꯅ ꯇꯧꯅꯤ ꯑꯗꯨꯗꯤ
ꯗꯥꯏꯠꯁꯦ ꯑꯩ ꯎꯝ ꯑꯩ ꯑꯩꯁꯨ ꯖꯤꯝ ꯆꯠꯄꯗꯤ ꯑꯗꯨꯝ ꯍꯧꯗꯤ ꯍꯧꯕꯅꯤꯀꯣ ꯗꯥꯏꯠꯁꯤꯀꯣ ꯗꯥꯏꯠꯆꯦ ꯑꯦꯠꯂꯤꯁ ꯑꯩꯒꯤ ꯋꯦꯠꯁꯤꯒ ꯑꯩ ꯋꯦꯠꯁꯦ ꯁꯕꯦꯟꯇꯤ ꯑꯣꯏꯔꯝꯕꯅꯦꯕ ꯅꯍꯥꯟꯗꯤ ꯍꯧꯖꯤꯛꯇꯤ ꯁꯤꯛꯁꯇꯤ ꯐꯣꯔ ꯁꯤꯛꯁꯇꯤ ꯐꯥꯏꯚ ꯁꯨꯃꯥꯏꯅ ꯀꯨꯝꯈ꯭ꯔꯦ ꯑꯗꯨꯅ ꯃꯁꯜꯗ ꯑꯗꯨꯝ ꯑꯅꯝꯕꯗꯤ ꯀꯨꯝꯗꯤ ꯀꯨꯝꯃꯤꯀꯣ ꯑꯗꯨ ꯑꯣꯏꯔꯁꯨ ꯑꯩ ꯑꯩꯒꯤ ꯋꯦꯠꯁꯤꯒ ꯍꯥꯏꯔꯗꯤ ꯑꯦꯠꯂꯤꯁ ꯋꯥꯟ ꯋꯥꯟ ꯐꯣꯔꯇꯤ ꯋꯥꯟ ꯐꯤꯐꯇꯤ ꯒ꯭ꯔꯥꯝꯗꯤ ꯑꯗꯨꯃꯥꯏꯅ ꯆꯥꯗꯤ ꯆꯥꯎꯋ ꯍꯥꯏꯕꯅꯦꯕ
ꯎꯝ
ꯍꯥꯏꯗꯤ ꯄ꯭ꯔꯣꯐꯦꯁꯅꯦꯜ ꯅꯠꯇꯕꯅꯤꯅ ꯐꯖꯅ ꯆꯥꯗ꯭ꯔꯁꯨ ꯌꯥꯏꯀꯣ ꯑꯗꯨꯝ ꯍꯞꯇꯥꯗ ꯑꯦꯠꯂꯤꯁ ꯊ꯭ꯔꯤ ꯇꯥꯏꯝꯁꯀꯨꯝꯕꯀꯣ ꯃꯦꯟꯇꯦꯟ ꯇꯧꯔꯗꯤꯀꯣ
ꯑꯦꯔꯨꯝꯅꯦ ꯕꯥ ꯂꯣ ꯕꯠ ꯖꯦꯠ ꯊꯥꯔꯗꯤ ꯑꯩꯗꯤ ꯅꯦꯆꯔꯦꯜ ꯑꯣꯏꯅ ꯄꯥꯝꯃꯦꯕ ꯄ꯭ꯔꯣꯇꯤꯟ ꯄꯥꯎꯗꯔ ꯑꯗꯨꯗ ꯅꯠꯇꯕꯒꯤꯀꯣ
ꯄꯥꯎꯗꯔꯗꯨ ꯀꯩꯁꯨ ꯐꯄꯣꯠꯇꯦꯗ ꯑꯃꯔꯣꯝꯗ ꯍꯥꯏꯔ꯭ꯗꯤ
ꯎꯝ ꯑꯗꯨ ꯆꯥꯔꯨꯅꯨ ꯍꯥꯏ ꯆꯤꯛꯀꯟꯒ ꯕꯤꯐ ꯑꯥ ꯑꯦꯛꯁ ꯀꯣ ꯑꯗꯨꯒ ꯐꯥꯏꯕꯔ ꯈꯔ ꯚꯤꯖꯤꯇꯦꯕꯜ ꯈꯔ ꯑꯥ ꯁꯤꯌꯥ ꯁꯤꯠꯀꯨꯝꯕ ꯑ ꯅꯠꯇ꯭ꯔꯒ ꯈꯔ ꯑꯗꯨꯝ ꯑꯗꯨꯒꯨꯝꯕ ꯑꯦꯛꯁ ꯇ꯭ꯔꯥ ꯀꯣ ꯑꯗꯨꯒ ꯁꯂꯥꯠꯀꯨꯝꯕ ꯃꯔꯛ ꯃꯔꯛꯇ ꯆꯥꯕ ꯑꯗꯨꯒ ꯏꯟꯇꯔꯃꯤꯇꯦꯟ ꯐꯥꯁꯇꯤꯡꯒꯨꯝꯕꯀꯣ ꯗꯥꯏꯇꯤꯡꯒꯨꯝꯕ ꯑꯗꯨꯒꯨꯝꯕ
ꯆꯥꯛꯇꯤ ꯌꯥꯝꯅ ꯆꯥꯗꯕꯤ ꯐꯣꯟ ꯗꯦꯠ ꯒ꯭ꯔꯥꯝ ꯊ꯭ꯔꯤ ꯍꯟꯗ꯭ꯔꯦꯠ ꯒ꯭ꯔꯥꯝ ꯁꯤ ꯆꯥꯡꯅ ꯆꯥꯕ
ꯎꯝ
ꯍꯞꯇꯥ ꯑꯃꯗꯤ ꯐꯖꯅ ꯋꯥꯔꯝꯕꯅꯦ ꯑꯗꯣ ꯑꯗꯨꯝ ꯃꯦꯟꯇꯦꯟ ꯇꯧꯗꯣꯏꯒꯤ ꯆꯥ ꯈꯤꯇꯪ ꯑꯗꯨꯝ ꯆꯥꯔꯁꯨ ꯊꯟꯕꯖꯥꯠꯇꯣ ꯑꯥ ꯑꯗꯨꯃꯥꯏꯅ ꯇꯧꯋꯦ ꯍꯧꯖꯤꯛ ꯑꯗꯨꯝ ꯇꯧ ꯀꯩꯅꯣ ꯃꯦꯟꯇꯦꯟꯗꯤ ꯇꯧꯔꯤꯗ ꯆꯠꯇ꯭ꯔꯁꯨ
ꯎꯝ ꯌꯥꯏꯑꯌꯦ ꯑꯗꯨ ꯑꯗꯨ ꯑꯗꯨꯝ ꯎꯝ ꯑꯗꯣ ꯖꯤꯝꯁꯦ ꯑꯩꯈꯣꯏꯅ ꯆꯠꯂꯒ ꯖꯤꯝꯒꯤꯗ ꯌꯣꯠ ꯄꯥꯏꯔꯒ ꯃꯌꯥꯝ ꯁꯥꯟꯅꯕꯩ ꯃꯍꯨꯠ ꯍꯥꯏꯗꯤ ꯑꯗꯨ ꯅꯠꯇ꯭ꯔꯒꯁꯨ ꯑꯗꯨꯝ ꯑꯩꯈꯣꯏꯅ ꯏꯟꯇꯔꯃꯦꯗꯤꯦꯠ ꯐꯥꯁꯇꯤꯡ ꯂꯩꯔꯦ ꯑꯗꯒꯤ ꯑꯇꯣꯞꯄ ꯑꯩꯈꯣꯏꯅ ꯗꯥꯏꯠ ꯃꯦꯟꯇꯦꯟ ꯇꯧꯕꯗ ꯋꯦꯠꯇꯤ ꯑꯗꯨꯝ ꯍꯟꯊꯗꯤ ꯍꯟꯊꯕꯖꯥꯅꯤ
ꯍꯟꯕ ꯌꯥꯅꯤ ꯍꯣꯏ ꯍꯣꯏ ꯍꯟꯕ ꯌꯥꯅꯤ ꯗꯥꯏꯠꯀꯤ ꯂꯣꯏ ꯑꯩꯠꯇꯤ ꯄꯥꯔꯁꯦꯟ ꯗꯥꯏꯠꯅꯦ
ꯃꯥꯅꯦ ꯑꯣ ꯇ꯭ꯋꯦꯟꯇꯤ ꯄꯥꯔꯁꯦꯟꯁꯤꯅꯦ ꯚꯥꯏ ꯑꯣ ꯑꯦꯛꯁꯔꯁꯥꯏꯁꯁꯤꯅ ꯇ꯭ꯋꯦꯟꯇꯤ ꯄꯔ ꯇ꯭ꯋꯦꯟꯇꯤ ꯄꯔꯁꯦꯟ ꯇꯅꯦꯕ
ꯎꯝ ꯅꯪ ꯑꯗꯨꯝ ꯋꯥꯛ ꯆꯠꯊꯣꯛ ꯆꯠꯁꯤꯟ ꯇꯧꯕꯗꯣ ꯑꯗꯨꯝ ꯀꯤꯂꯣꯔꯤ ꯑꯗꯨꯝ ꯕꯥꯔꯟ ꯇꯧ ꯇꯧꯅꯤꯅ ꯑꯗꯨꯒꯤ ꯑꯗꯨꯝ ꯌꯥꯅꯤꯗ
ꯎꯝ ꯎꯝ ꯃꯇꯝ ꯂꯩꯇꯦꯕ ꯑꯗꯨꯒꯤꯁꯨ ꯍꯦ ꯐꯤ ꯊꯤꯔꯕꯅꯤ ꯑꯃꯨꯛ ꯖꯤꯕꯟ ꯆꯠꯄꯗꯣ ꯃꯇꯝ ꯑꯗꯨꯒꯤ ꯑꯃ ꯑꯃ ꯀꯥꯏꯊꯣꯛꯄꯗꯨꯣ ꯑꯩꯉꯣꯟꯗ ꯋꯥꯕꯗ
ꯑ
ꯈꯔꯦ ꯂꯣꯏꯔꯦ ꯑꯗꯣ ꯏꯕꯥꯅꯤ ꯉꯁꯤ ꯀꯌꯥ ꯁꯨꯔꯦ ꯍꯣꯔꯦꯟ ꯑꯃꯨꯛ ꯈꯤꯇꯪ ꯊꯦꯡꯊꯔ ꯌꯦꯡꯉꯁꯦ ꯍꯣꯏ ꯍꯣꯏ ꯍꯣꯏ ꯎꯝ ꯊꯃꯦ ꯆ ꯎꯝ